ꯇꯥꯕ꯭ꯔꯣ꯫ ꯀꯩꯅꯣ ꯃꯇꯝꯁꯦ ꯊꯨꯏꯑꯦ ꯍꯧꯖꯤꯛ ꯃꯇꯝꯁꯦ꯫ ꯀꯔꯤꯔꯥ ꯑꯩꯗꯤ ꯃꯦꯟ ꯇꯥꯗ꯭ꯔꯦ꯫
ꯅꯪꯒ ꯋꯥꯔꯤ ꯁꯥꯕ ꯅꯨꯡꯉꯥꯏꯅ ꯍꯧꯕꯒ ꯑꯗꯣ ꯍꯦꯛ ꯍꯧꯕꯗꯨꯗ ꯃꯨꯠꯊꯛꯈꯤ꯫ ꯅꯨꯡꯉꯥꯏ ꯇꯕꯅꯦ ꯇꯥꯠꯈꯤꯕꯗꯣ ꯅꯨꯡꯉꯥꯏ ꯇꯕꯅꯦ꯫ ꯋꯥꯔꯤ ꯁꯥꯕ ꯅꯨꯡꯉꯥꯏ ꯍꯦꯛ ꯁꯥꯕ ꯅꯨꯡꯉꯥꯏꯕ ꯀꯥꯟꯗ꯫
ꯑꯣ ꯑꯣ ꯑꯣ ꯑꯣ꯫
ꯎꯝ꯫
ꯈꯪꯗ꯭ꯔꯦꯍꯦ ꯑꯗꯨꯃꯥꯏꯅ ꯇꯧꯔꯗꯤ꯫
ꯑꯁ ꯉꯔꯥꯡꯅꯤꯕꯣ ꯑꯁ ꯑꯩ ꯍꯥꯏꯗꯤ ꯑꯃ ꯑꯩ꯫ ꯃꯤ ꯑꯃ ꯇꯧꯔꯛꯑꯦꯕ ꯑꯩꯉꯣꯟꯗ ꯅꯪ ꯉꯔꯥꯡꯗꯣ꯫
ꯑꯥ꯫
ꯑꯗꯨ ꯃꯥꯅ ꯇꯧꯔꯒ ꯑꯁ ꯏꯀꯥꯏꯕꯅꯤ ꯑꯩ ꯀꯣꯜ ꯑꯩ ꯋꯥ ꯈꯨꯝꯅꯤꯡꯉꯥꯏ ꯂꯩꯇꯕ ꯋꯥꯅꯤꯅꯦ꯫
ꯀꯃꯥꯏꯟ ꯀꯃꯥꯏꯟ ꯍꯥꯏꯔꯛꯄ꯭ꯔꯣ꯫ ꯅꯣꯏꯕꯥꯅꯤ ꯀꯣꯏꯅꯁꯦ ꯍꯥꯏꯕ ꯅꯨꯄꯤꯅ ꯂꯩꯁꯥꯕꯤꯅ꯫
ꯅꯠꯇꯦ ꯑꯗꯨ꯫ ꯑꯗꯨꯒꯤ ꯋꯥ ꯅꯠꯇꯦ ꯍꯥꯏꯗꯤ ꯑꯇꯣꯞꯄꯗ ꯀꯣꯜ ꯇꯧꯕ ꯀꯥꯟꯗꯗꯤ ꯍꯥꯏꯗꯤ꯫ ꯋꯥ ꯉꯥꯡꯅꯤꯉꯥꯏꯗꯤ ꯃꯌꯥꯝ ꯂꯩꯕꯅꯦꯕꯀꯣ ꯑꯩꯉꯣꯟꯗ꯫
ꯑꯥ꯫
ꯉꯥꯡꯊꯣꯛꯄ ꯈꯣꯠꯄ ꯍꯥꯏꯗꯤ ꯈꯨꯝꯅꯤꯡꯉꯥꯏ ꯂꯣꯏ꯫ ꯀꯅꯣ ꯇꯧ ꯀꯧꯒ ꯃꯤ ꯑꯗꯨꯝ ꯅꯨꯡꯉꯥꯏꯅ ꯀꯣꯜ ꯇꯧꯅꯦꯕ ꯑꯗꯨꯝꯕꯗꯗꯤ꯫ ꯑꯁ ꯉꯔꯥꯡ ꯑꯃ ꯇꯧꯔꯛꯄꯗꯨꯗꯤ꯫ ꯌꯥꯝ ꯀꯩꯁꯨ ꯑꯣꯏꯅ ꯉꯥꯡꯕꯁꯨ ꯅꯠꯇꯦ ꯑꯗꯨ ꯍꯥꯏꯁꯤ ꯃꯣꯟꯉꯣꯟꯗꯥꯗꯤ ꯉꯥꯡꯊꯣꯛꯄ ꯉꯝꯗꯕ ꯋꯥꯅꯤ꯫
ꯑꯁ ꯅꯈꯥꯏꯔꯝꯗꯦ꯫ ꯅꯨꯡꯉꯥꯏꯒꯗꯕꯅꯦ ꯅꯪꯁꯦ꯫
ꯑꯁ ꯉꯥꯔꯥꯡꯗꯤ ꯈꯪꯗꯦ ꯀꯟꯐꯨꯁ ꯆꯠꯄꯒꯤꯔꯥ ꯈꯪꯗꯦ꯫ ꯃꯤꯅꯤꯠ ꯑꯗꯨ ꯅꯤ ꯃꯤꯅꯤꯠꯇꯣ ꯌꯥꯝꯁꯨ ꯌꯥꯝꯗꯦꯗꯅ ꯑꯗꯨ ꯅꯨꯃꯤꯠꯇꯣ ꯀꯩꯅꯣ꯫ ꯃꯤꯅꯤꯠꯗꯣ꯫
ꯑꯥ꯫
ꯄꯨꯡ ꯑꯃꯥꯡꯒꯨꯕ ꯄꯨꯡ ꯑꯃꯥ ꯉꯥꯏꯕꯒꯨꯝ ꯗꯧꯕꯅꯤꯀꯣ꯫
ꯑꯧ ꯑꯩꯅꯖꯨ ꯉꯔꯥꯡ ꯑꯥ ꯅꯍꯥꯟꯒꯩ ꯅꯨꯄꯥ ꯑꯃꯗ ꯀꯣꯜ ꯇꯧꯕ ꯑꯗꯨꯗ ꯑꯩꯅ ꯅꯩꯈꯥꯏꯕ ꯋꯥꯅꯤꯗ
ꯑꯁ ꯑꯗꯨ ꯑꯗꯨ ꯅꯨꯄꯥꯗꯣ
ꯑꯗꯨꯒꯤ ꯅꯨꯄꯥꯗꯣ ꯋꯥ ꯌꯥꯝ ꯉꯥꯡꯕ ꯅꯨꯡꯉꯥꯏꯕ ꯑꯗꯨꯒꯤ ꯑꯩꯅꯁꯨ ꯑꯥ ꯅꯩꯈꯥꯏꯕ ꯋꯥꯅꯤ ꯀꯩꯗꯧꯔꯦ ꯅꯪꯁꯦ ꯅꯪ ꯀꯨ ꯀꯨꯆꯨ ꯀꯨꯃꯦꯟꯁꯦ ꯀꯃꯥꯏꯅ ꯇꯧꯔꯤꯔꯣ ꯑꯩꯅ ꯍꯪꯉꯦꯕ ꯃꯉꯣꯟꯗ꯫ ꯑꯗꯨꯗ ꯑꯩꯁꯦ ꯑ ꯃꯝꯃꯦ ꯃꯨꯑꯦ ꯍꯥꯏꯌꯦ ꯑꯗꯨꯒ꯫ ꯑꯗꯨꯗꯤ ꯅꯪꯁꯦ ꯋꯥꯡꯕ꯭ꯔꯥ ꯅꯦꯝꯕ꯭ꯔꯥ ꯀꯃꯥꯏꯅ ꯇꯧꯔꯒꯦ ꯑꯃꯨꯛ ꯀꯥ ꯍꯪꯉꯦ ꯑꯗꯨꯁꯨ꯫
ꯑꯗꯨꯁꯨ꯫ ꯌꯥꯝ ꯅꯦꯝꯃꯦ ꯍꯥꯏ ꯑꯗꯨꯗꯤ ꯅꯪ ꯑꯣꯏꯔꯣꯏ ꯍꯥꯏꯕ ꯑꯩꯅ
ꯑꯗꯨꯒ ꯃꯥꯅ ꯅꯨꯄꯥꯗꯤ ꯋꯥꯡꯂꯒ ꯀꯩꯅꯣ ꯈꯔ ꯉꯧꯔꯒ ꯐꯖꯊꯣꯛ ꯌꯥꯝꯅ ꯁꯦꯡꯒꯗꯕꯅꯤ ꯑꯩꯅ ꯍꯥꯏꯕ ꯑꯗꯨꯗ ꯃꯥꯅ
ꯍꯣꯏ ꯅꯪꯅ ꯍꯪꯕꯗꯤ ꯆꯨꯝꯃꯦꯕꯀꯣ
ꯑꯥ
ꯃꯥꯅ ꯈꯨꯝꯒꯗꯧꯕꯗꯣ ꯂꯥꯜꯔꯦꯕ ꯅꯨꯄꯤꯅ ꯄꯥꯝꯕ ꯆꯥꯡꯗꯨꯅꯤ ꯍꯥꯏ ꯈꯨꯝꯒꯅꯦꯕ ꯑꯗꯨꯗꯣ
ꯃꯥꯅ ꯀꯣ ꯃꯥꯅ ꯑꯗꯨꯃꯥꯏꯅ ꯈꯨꯝ ꯗꯕꯒꯤꯅꯤ ꯑꯩꯅ ꯀꯣꯏꯁꯟ ꯖꯥꯠ ꯖꯥꯠ ꯍꯪꯉꯤꯁꯦ ꯑꯗꯨꯒ ꯃꯥꯅ ꯑꯗꯨꯃꯥꯏ ꯈꯨꯔꯛꯑꯦ ꯑꯗꯣ ꯏꯕꯥꯅꯤ ꯅꯪ ꯊꯤꯔꯁꯨ ꯅꯪ ꯅꯦꯝꯃꯁꯨ ꯏꯕꯥꯅꯤ ꯀꯣꯏꯅꯔꯁꯦ ꯅꯨꯡꯁꯤ ꯁꯤꯅꯔꯁꯦ ꯑꯗꯨ ꯀꯥꯏꯕ ꯀꯩ ꯂꯩꯔꯒꯦ ꯑꯗꯨ ꯃꯊꯪꯗ ꯅꯨꯡꯁꯤꯅꯔꯒ ꯀꯣꯏꯕ ꯀꯩ ꯀꯩꯅꯣ ꯄꯤ ꯆꯥ ꯊꯛ ꯑꯗꯨꯃꯥꯏꯅ ꯆꯠꯁꯦ ꯍꯥꯏꯔꯀꯥꯟꯗ ꯍꯣꯏ ꯑꯗꯨꯕꯨ ꯑꯗꯨꯕꯨꯁꯨ ꯌꯥꯏ ꯆꯠꯁꯦ ꯆꯠꯄ ꯃꯇꯝꯅ ꯑꯩꯈꯣꯏ ꯏꯕꯥꯅꯤꯅ ꯀꯩꯀꯩꯅꯣ ꯄꯨꯊꯣꯛꯀꯗꯕꯁꯦ ꯄꯩꯁꯥꯁꯨ ꯀꯩ ꯀꯩꯅꯣ ꯍꯥꯞ ꯍꯥꯞ ꯑꯣꯏꯅ ꯄꯨꯊꯣꯛꯀꯗꯕꯅꯤ ꯍꯥꯏꯕ ꯑꯗꯨꯗ ꯃꯥꯅ ꯑꯗꯨꯗ ꯑꯩꯅ ꯑꯩꯅ ꯑꯗꯨꯝꯕꯨꯗꯤ ꯉꯝꯅꯤꯍꯦ ꯅꯨꯄꯥꯈꯣꯏꯅ ꯂꯣꯏ ꯄꯨꯊꯣꯛꯗꯕꯅꯤ ꯍꯥꯏꯌꯦ ꯑꯩꯅ ꯑꯗꯥ ꯃꯥꯅ ꯀꯔꯤ ꯍꯥꯏ ꯑꯥ ꯑꯥ ꯒꯥꯔꯤ ꯒꯥꯔꯤ ꯃꯆꯥ ꯆꯠꯂꯁꯨ ꯁꯥꯃꯥꯏꯅ ꯇꯧꯒꯗꯕꯅꯦ ꯊꯥꯎ ꯍꯥꯟꯅꯤꯡꯉꯥꯏ ꯑꯩꯅ ꯀꯩꯅꯣ ꯑꯥ ꯌꯦꯡꯈꯩ ꯌꯦꯡꯈꯩ ꯑꯩ ꯌꯦꯡꯈꯩ ꯄꯨꯊꯣꯛꯑꯗꯤ ꯅꯪꯁꯨ ꯌꯦꯡꯈꯩ ꯄꯨꯊꯣꯛꯀꯗꯕ ꯍꯥꯏꯕ
ꯑꯥ ꯅꯩꯒ꯭ꯔꯕꯅꯤ ꯃꯥꯅ ꯑꯗꯨ ꯑꯩꯅ ꯑꯥ ꯃꯊꯪꯗꯁꯨ ꯇꯧꯔꯛ ꯃꯇꯝꯗ ꯑꯃꯨꯛꯀ ꯍꯥꯏꯌꯦ ꯑꯗꯣ ꯅꯪ ꯋꯥꯈꯜꯂꯣꯟꯗ ꯀꯥ ꯀꯥ ꯀꯃꯥꯏꯅ ꯈꯜꯂꯤꯒꯦ ꯏꯕꯥꯅꯤ ꯅꯨꯡꯁꯤꯅ ꯅꯨꯡꯁꯤꯅꯁꯦ ꯍꯥꯏꯕ ꯋꯥꯔꯤꯁꯦ ꯅꯪ ꯑꯦꯟꯁꯔꯁꯨ ꯐꯖꯅ ꯄꯤꯗꯦ ꯀꯃꯥꯏꯅ ꯇꯧꯔꯅꯤ ꯑꯩꯅ ꯍꯥꯏꯕ ꯑꯗꯨꯗ ꯃꯥꯅ ꯌꯥꯏꯅꯦ ꯑꯗꯣ ꯅꯣꯡꯃ ꯊꯦꯡꯅꯁꯦ ꯊꯦꯡꯅꯔꯀꯥꯟꯗ ꯅꯪ ꯅꯣꯏ ꯄꯨꯊꯣꯛꯀꯗꯕ ꯑꯃꯨꯛ ꯑꯗꯨ ꯍꯥꯏꯕ
ꯈꯪꯅꯤꯡꯉꯦ ꯃꯤꯒꯤ ꯖꯠ ꯖꯠ ꯊꯤꯡꯅꯕꯅꯤꯀꯣ
ꯍꯜꯂꯣ ꯑꯥ ꯋꯥꯔꯤ ꯑꯗꯨꯝ ꯁꯥꯀꯥꯟꯗ ꯅꯨꯡꯉꯥꯏꯕꯝ ꯃꯌꯥꯝ ꯑꯃ ꯂꯩꯌꯦꯕ ꯑꯗꯣ ꯑꯇꯩ ꯀꯣ ꯈꯔꯥ ꯑꯍꯟ ꯑꯣꯏꯕꯁꯤꯡꯗꯤ ꯀꯩꯅꯣꯞꯄꯒꯤ ꯄꯔꯦꯡ ꯇꯧꯕꯗꯣ ꯋꯥꯔꯤ ꯑꯩꯈꯣꯏꯗꯤ ꯑꯗꯨꯃꯥꯏ ꯉꯥꯡ ꯗꯤ ꯋꯥꯔꯤꯁꯦ ꯂꯤꯅꯤꯡꯉꯥꯏ ꯋꯥꯔꯤ ꯁꯥꯅꯤꯡꯉꯥꯏ ꯀꯩꯝ ꯂꯩꯇꯕꯅꯤꯅ ꯀꯣ
ꯎꯝ
ꯀꯣꯜ ꯇꯧꯋꯤ ꯇꯧꯔꯤꯕ ꯑꯅꯤꯗꯣ ꯃꯥꯟꯅꯒꯗꯕꯅꯦꯕ ꯍꯥꯏꯗꯤ ꯑꯥ ꯃꯤ ꯎꯝ
ꯎꯜꯇꯥ ꯆꯠꯂꯗꯤ ꯌꯥꯗꯦꯕ ꯋꯥꯔꯤꯁꯦ ꯁꯦꯝꯖꯤꯟꯕ ꯌꯥꯗꯦ ꯁꯝꯖꯤꯟꯕ ꯌꯥꯗꯦ
ꯃꯥꯅꯦ ꯑꯃ ꯑꯃꯅ ꯑꯗꯨꯝ ꯉꯥꯡꯉ ꯑꯃꯅ ꯑꯗꯨꯝ ꯀꯩꯅꯣ ꯈꯨꯝꯗ꯭ꯔꯗꯤ ꯀꯣ ꯍꯥꯏꯗꯤ ꯉꯥꯡꯉꯤꯕ ꯃꯤꯁꯨ ꯋꯥ ꯋꯥꯔꯤꯖꯦ ꯂꯩꯇ꯭ꯔꯕꯅꯦꯕ
ꯑꯗꯨꯅꯦ
ꯍꯍꯣꯏ ꯑꯩꯈꯣꯏ ꯑꯗꯨ ꯑꯩꯈꯣꯏꯁꯦ ꯄꯥꯈꯪ ꯃꯌꯥꯝ ꯂꯩꯁꯥꯕꯤ ꯃꯌꯥꯝ ꯑꯗꯨꯃꯥꯏꯅ ꯀꯣꯜ ꯇꯧꯅꯕꯗꯤ ꯑꯃꯔꯣꯝꯗꯗꯤ ꯅꯨꯡꯉꯥꯏꯌꯦ ꯑꯗꯨ ꯅꯠꯇꯕꯤꯗ ꯃꯧ ꯑꯃ ꯑꯍꯨꯞ ꯑꯗꯨꯒꯨꯝꯕ ꯃꯤꯁꯤꯡꯗ ꯊꯦꯡꯅꯕ ꯀꯥꯟꯗꯗꯤ ꯑꯩꯁ ꯃꯣꯏꯗ ꯂꯤꯔꯤꯕ ꯋꯥꯔꯤꯁꯤꯗ ꯂꯧꯒꯨꯝꯕꯀꯣ ꯂꯤꯊꯣꯛꯀꯅꯤ ꯃꯣꯏꯗꯤ
ꯃꯧꯈꯣꯏꯖꯦ ꯑꯩꯈꯣꯏꯅ ꯇꯧꯋꯦ
ꯑꯥ
ꯃꯧ ꯈꯣꯏꯗ ꯋꯥꯔꯤ ꯁꯥꯀꯥꯟꯗ ꯑꯩꯈꯣꯏꯗꯤ ꯀꯩꯅꯣ ꯅꯣꯏ ꯅꯨꯄꯥꯅ ꯑꯥ ꯀꯌꯥꯃꯨꯛ ꯅꯨꯡꯁꯤꯔꯕ꯭ꯔꯥ ꯂꯩꯁꯥꯕꯤ ꯃꯇꯝꯗꯨꯒ ꯍꯧꯖꯤꯛ ꯃꯇꯝꯗꯨꯒ ꯀꯃꯥꯏ ꯈꯦꯠꯅꯔꯒꯦ ꯍꯥꯏꯕꯤꯔꯛꯑꯣ ꯑꯩꯈꯣꯏꯁꯨ ꯅꯣꯡ ꯐꯥꯗꯣꯛꯇꯤ ꯁꯣꯏꯗꯕꯤꯗ ꯂꯨꯍꯣꯡꯒꯗꯕꯅꯤꯅ ꯅꯣꯏꯒꯤꯁꯨ ꯋꯥꯔꯤ ꯂꯤꯔꯛꯑꯣ ꯍꯥꯏ ꯀꯟꯗ ꯑꯁ ꯂꯩꯁꯥꯔꯤꯉꯩ ꯃꯇꯝꯗꯗꯨꯒ ꯌꯥꯝ ꯃꯥꯟꯅꯔꯦ ꯍꯥꯏꯌꯦ
ꯑꯗꯨꯒꯤ ꯅꯨꯄꯥꯒꯤ ꯂꯧꯁꯤꯡꯖꯤꯡꯁꯦ ꯌꯥꯝ ꯀꯥꯞꯄꯅꯤꯀꯣ ꯂꯩꯁꯥꯔꯤꯉꯩꯗ ꯅꯨꯡꯉꯥꯏꯅ ꯂꯩꯊꯣꯛꯑ ꯀꯥꯏꯅ ꯉꯥꯡꯉꯕꯁꯨ ꯌꯥꯎꯕꯅꯤꯗ
ꯎꯝ ꯑꯁꯤ ꯅꯪꯁꯨ ꯈꯪꯉꯝꯒꯅꯤ ꯑꯁꯤ ꯑꯩꯈꯣꯏ ꯒꯔꯨꯞꯇ ꯑꯃ ꯑꯩꯈꯣꯏ ꯀꯥꯕꯨꯢ ꯑꯩꯈꯣꯏꯒꯤ ꯖꯥꯇꯤ ꯅꯠꯇꯦꯕꯀꯣ
ꯎꯝ
ꯑꯩꯅ ꯃꯉꯣꯟꯗ ꯃꯖꯤ ꯏꯕꯥꯅꯤ ꯃꯥꯒ ꯀꯣꯜ ꯇꯧꯅꯕꯅꯦꯕ ꯀꯣꯜ ꯇꯧꯕ ꯀꯥꯟꯗ ꯑꯩꯅ ꯌꯥꯝ ꯈꯪꯕ ꯇꯥꯏꯞꯇ ꯀꯩꯅꯣ ꯇꯧꯕꯒꯤ ꯃꯥ ꯃꯀꯣꯛ ꯉꯥꯎꯕꯅꯦ ꯇ꯭ꯔꯪ ꯆꯠꯄꯅꯦ ꯃꯥ
ꯑꯣ
ꯑꯩꯅ ꯑꯇꯣꯞꯄ ꯅꯝꯕꯔꯗ ꯑꯣꯏꯅ ꯇꯧꯔꯛꯄ ꯑꯗꯨꯒꯤ ꯑꯁ
ꯋꯥꯔꯝꯒꯅꯤ
ꯀꯅꯥ ꯑꯁ ꯃꯤ ꯃꯌꯥꯝ ꯂꯩꯕ ꯃꯥꯜꯂꯦ ꯅꯉꯣꯟꯗ
ꯑꯥ ꯏꯕꯥꯅꯤ ꯈꯛꯇꯅꯦ ꯇꯧꯖꯦ ꯕ ꯕꯨꯂꯨꯝꯗꯣ ꯌꯥꯝ ꯀꯟꯕ ꯍꯥꯏꯇꯥꯔꯦ ꯑꯩꯈꯣꯏꯖꯦ
ꯀꯤꯔ ꯊꯣꯛ
ꯑꯍꯥ ꯀꯩꯅꯣ ꯍꯧꯖꯤꯛꯅꯦ ꯊꯕꯛ ꯁꯨꯅꯤꯉꯥꯏꯖꯨ ꯀꯩꯅꯣ ꯇꯧꯕ ꯐꯛ ꯇꯥꯕ
ꯅꯨꯄꯤꯒꯤ ꯑꯁ ꯂꯩꯁꯥꯕꯤ ꯇꯧꯔꯤꯉꯩꯗ ꯊꯕꯛ ꯀꯩꯅꯣ ꯀꯟꯅ ꯇꯧꯒꯗꯕꯅꯤꯅꯦ ꯅꯣꯏꯗꯤ
ꯊꯕꯛ ꯌꯥꯝ ꯀꯟꯅ ꯇꯧꯕꯅꯦ ꯑꯩꯈꯣꯏꯁꯦ ꯍ ꯇꯥꯏ ꯇ ꯍꯧꯗꯤ ꯌꯥꯔ ꯑꯣꯏꯣꯏ
ꯊꯦꯡꯉ ꯍꯧꯒꯠꯄꯒꯨꯝꯕ ꯇꯧꯔꯝꯕꯁꯨ ꯌꯥꯏꯅꯤ ꯅꯪꯁꯨ ꯍꯥ ꯀꯩ ꯋꯥ ꯋꯥꯔꯤ ꯀ ꯁ
ꯀꯩ ꯍꯥꯏꯕ
ꯀꯩ ꯋꯥꯔꯤꯅꯣ ꯅꯕꯥꯅꯤꯃꯛ ꯁꯥꯔꯤꯗꯣ
ꯇꯥꯕꯅꯣꯕ ꯑꯗꯨꯗꯨ
ꯅꯣꯏ ꯌꯥꯝ ꯌꯥꯝꯅ ꯅꯥꯀꯣꯡꯖꯦ ꯌꯥꯝ ꯁꯦꯡꯕ ꯃꯥꯜꯂꯦꯍꯦ ꯑꯩꯈꯣꯏꯅ ꯇꯥꯔꯣꯏꯅ ꯈꯜꯂꯤꯕꯅꯤ ꯀꯩꯅꯣ ꯍꯥ ꯀꯦꯕ ꯇ ꯇ ꯑꯩꯈꯣꯏꯁꯦ ꯑꯦꯂꯚꯦꯟ ꯑꯗꯨ ꯑꯗꯨꯋꯥꯏꯗ ꯇꯣꯃꯦ
ꯑꯦꯂꯚꯦꯟ ꯍꯥꯏꯕ ꯋꯥꯅꯤ ꯑꯦꯂꯚꯦꯟ ꯍꯦꯜꯂꯝꯒꯅꯤ
ꯍꯥꯏ ꯋꯥ ꯋꯥꯅꯦꯕ ꯍꯥ ꯕꯔꯣꯗꯤ ꯇ ꯁꯨꯗ꯭ꯔꯦ
ꯍꯥꯏꯗꯤ ꯑꯦꯂꯕꯦꯟꯟꯅ ꯇꯨꯝꯃꯒ ꯄꯨꯡ ꯀꯌꯥꯗ ꯍꯧꯒꯠꯇꯣꯏꯕ ꯄꯨꯡ ꯁꯕꯦꯟ ꯑꯩꯠꯇ ꯍꯧꯒꯠꯇꯣꯏꯕ
ꯑꯩ ꯏꯆꯦ ꯎꯝ ꯐꯥꯏ ꯑꯗꯨ ꯅꯠꯇ ꯅꯠꯇ ꯑꯩ ꯑꯩꯗꯤꯀꯣ ꯑꯗꯨꯃꯥꯏꯅ ꯇꯨꯝꯃꯦ ꯑꯗꯨꯗ ꯀꯩꯅꯣ ꯐꯥꯏꯚ ꯊꯥꯔꯇꯤ ꯁꯤꯛꯁ ꯊꯥꯔꯇꯤ ꯑꯗꯨꯗꯨꯋꯥꯏꯗ ꯑꯩꯗꯤ ꯍꯧꯒꯠꯂꯦ
ꯎꯝ ꯎꯝ ꯎꯝ ꯎꯝ ꯍꯥꯏꯖꯤꯟꯕꯗꯤ ꯍꯩꯔꯦ
ꯍꯩꯖꯤꯟꯕ ꯅꯠꯇꯦꯁꯦꯡꯕ ꯍꯥꯏꯔꯒ ꯀꯥꯔꯤꯅꯣ ꯑꯁꯤꯅꯣ ꯄꯥ ꯃꯆꯥꯁꯦ ꯑꯩ ꯐꯨꯔꯅꯤꯀꯣ ꯏꯕꯥꯟꯗꯨꯁꯤ ꯅꯣꯡꯃ ꯀꯣꯏꯕ ꯆꯠꯁꯦ ꯁꯛ ꯈꯪꯅꯕ ꯑꯣꯏꯅ ꯃꯤ ꯑꯇꯩꯒꯤ ꯋꯥꯔꯤ ꯂꯤꯔ ꯈꯪꯅꯔꯁꯨ
ꯍꯅ ꯍꯖꯀꯣꯗ ꯃꯠꯇꯦ ꯅꯪ ꯂꯣꯏ ꯀꯥꯎꯊꯣꯛꯈ꯭ꯔꯕ ꯃꯥꯜꯂꯦ ꯍꯥꯏ ꯁ꯭ꯀꯨꯜꯗ ꯀ꯭ꯂꯥꯁꯃꯦꯠ ꯄꯠꯂꯝ ꯄꯠꯂꯝꯗꯣ ꯈꯪꯗ꯭ꯔꯕ꯭ꯔꯣ ꯅꯪ
ꯅꯦꯕꯀꯣ ꯑꯗꯨ ꯅꯪꯁꯦ ꯆꯥꯎꯈ꯭ꯔꯤꯕ ꯑꯗꯨꯒꯤ
ꯌꯥꯔꯣꯏ ꯑꯗꯨꯗꯤ ꯍꯥꯟꯅꯒꯤ ꯃꯦꯃꯣꯔꯤꯗꯣ ꯂꯧꯊꯣꯛꯎꯈ꯭ꯔꯅꯦ ꯑꯗꯣ ꯍꯥꯟꯅꯒꯤ ꯃꯦꯃꯣꯔꯤꯗꯨꯗ ꯑꯗꯨꯝ ꯂꯩꯈ꯭ꯔꯗꯤ ꯌꯥꯔꯣꯏꯅꯦ
ꯑ ꯎ ꯈꯅꯗꯤ ꯉ ꯅ ꯑꯩꯅ ꯃꯦꯁꯦꯁ ꯊꯥꯔꯛꯄꯗꯨꯗ ꯅꯪ ꯀꯣꯜ ꯇꯧꯔꯛꯄꯗꯨꯗꯤ ꯅꯨꯡꯉꯥꯏ ꯅꯪꯁꯨ ꯇꯧꯔꯛꯇꯦ ꯅꯪꯁꯨ ꯇꯧꯔꯛꯇꯕꯅꯤꯅ ꯑꯩꯁꯨ ꯀꯃꯥꯏ ꯑꯩꯗꯤ ꯀꯃꯥꯏꯅ ꯇꯧꯗꯣꯏꯕ ꯅꯨꯄꯥꯅ ꯇꯧꯔꯛꯇ꯭ꯔꯕꯗꯤ ꯅꯨꯄꯤ ꯈꯣꯏꯗꯤ
ꯇꯦ ꯑꯩ ꯅꯠꯇꯦ ꯅꯍꯥꯟ ꯀꯣꯜ ꯇꯧꯕꯗꯨꯗ ꯅꯪ ꯋꯦꯇꯤꯡ ꯂꯩꯑꯦ ꯑꯗꯨꯗ ꯀꯣꯜ ꯀꯩ ꯇꯧꯔꯛꯇꯦ ꯑꯗꯨꯗ ꯑꯩꯈꯣꯏꯁꯨ ꯍꯟꯖꯤꯟ ꯍꯟꯖꯤꯟꯅ ꯀꯣꯜ ꯇꯧꯕꯗꯨꯗꯤ ꯃꯤ ꯃꯤ ꯑꯣꯏꯕꯅꯤꯅ ꯏꯀꯥꯏꯔꯣꯏꯗ꯭ꯔꯣ ꯑꯗꯨꯗꯤ
ꯆꯤꯟꯊꯤꯗꯨꯗ ꯃꯤꯅ ꯀꯔꯤ ꯇꯧꯗꯕꯗꯨꯗ
ꯍꯥꯏ ꯑꯩꯅ ꯇꯧꯔꯛꯕ ꯀꯥꯟꯗ ꯋꯦꯇꯤꯡ ꯂꯩꯏꯗꯤ ꯃꯤꯁꯀꯣꯜꯗꯤ ꯎꯔꯝꯒꯅꯤꯗꯅ
ꯑꯗꯣ ꯃꯤꯁ ꯀꯣꯜ ꯂꯩꯔꯗꯤ ꯑꯩꯅ ꯀꯣꯜ ꯕꯦꯛ ꯇꯧꯔꯗꯣꯏꯅꯤ ꯅꯪ ꯂꯩꯗꯕꯩꯅꯦ
ꯍ
ꯑꯗꯣ ꯑꯗꯨꯁꯤꯡꯗꯣ ꯑ ꯀꯩꯅꯣ ꯀꯣꯛꯄꯤꯌꯣꯕ ꯉꯁꯤꯗꯒꯤ ꯍꯧꯅ ꯀꯩꯅꯣ ꯇꯧꯔꯦꯁꯦꯕ ꯏꯕꯥꯅꯤꯁꯦ
ꯑꯗꯨꯝ ꯑꯩꯗꯤ ꯅꯉꯣꯟꯗꯗꯤ ꯑꯗꯨꯝ ꯇꯣꯛꯄꯤꯔ ꯂꯩꯕꯅꯤꯅꯦ
ꯅꯪꯒꯤ ꯊꯃꯣꯏꯅꯨꯡꯗ ꯑꯁꯦꯡꯕ ꯄꯣꯛꯄꯤꯗꯕ ꯋꯥꯗꯣ ꯉꯥꯡꯉꯛꯀ ꯅꯨꯡꯉꯥꯏꯕ ꯋꯥꯅꯤꯗ
ꯅꯪꯅ ꯇꯧꯃꯟꯃꯤ ꯑꯩꯁꯨ ꯅꯨꯡꯉꯥꯏꯇꯕꯒꯤꯦ ꯉꯁꯤꯕꯨꯗꯤ ꯍꯥꯏꯗꯣꯛꯄ ꯋꯥꯅꯤꯗ ꯅꯍꯥꯟꯈꯩꯗꯤ ꯑꯗꯨꯃꯥꯏꯅ ꯍꯥꯏꯁꯨ ꯍꯥꯏꯗꯦꯗꯅ ꯑꯩ
ꯑꯗꯨꯁꯨ ꯀꯪ
ꯎꯝ ꯑꯩꯅ ꯅꯪ ꯍꯥꯏꯅꯤꯡꯕꯗꯣ ꯍꯥꯏꯔꯤꯅꯦ
ꯑꯩꯗꯤ ꯑꯩꯁꯦ ꯑꯩꯁꯦ ꯅꯪꯕꯨ ꯍꯥꯏꯅꯤꯡꯕꯗꯤ ꯎ ꯃꯤꯒꯤ ꯊꯃꯣꯏꯅꯨꯡꯗ ꯅꯪꯒꯤ ꯊꯝꯃꯣꯏꯅꯨꯡꯗ ꯊꯣꯛꯄꯗꯣ ꯑꯗꯨꯗꯣ ꯑꯁꯦꯡꯕ ꯊꯣꯛꯄꯗꯣ ꯄꯥꯝꯃꯦꯕ ꯑꯗꯣ ꯀꯩꯅꯣ ꯈꯔ ꯃꯇꯝ ꯈꯔ ꯅꯨꯡꯉꯥꯏꯅꯕꯒꯤ ꯊꯣꯛꯄ ꯋꯥꯁꯤꯡꯕꯨꯗꯤ ꯄꯥꯝꯗꯦꯕ ꯄꯥꯝꯖꯗ꯭ꯔꯦ ꯑꯗꯨꯕꯨꯗꯤ ꯁꯨꯡ ꯄꯥꯝ ꯄꯥꯝꯗ꯭ꯔꯦ ꯑꯁꯦꯡꯕ ꯅꯨꯡꯁꯤꯕ ꯍꯥꯏꯕꯗꯤ ꯂꯩꯕꯅꯤꯅ
ꯅꯠꯇꯦ ꯅꯪꯗꯤ ꯑꯗꯨꯃꯥꯏꯅ ꯈꯟꯂꯒ ꯍꯧꯖꯤꯛꯐꯥꯎ ꯂꯩꯔꯤꯀꯣ ꯋꯥꯈꯟꯗꯣ ꯌꯥꯗꯦ ꯍꯣꯡꯗꯣꯛꯑꯣ ꯑꯗꯨꯗꯣ ꯌꯥꯗ꯭ꯔꯦ ꯈꯟꯒꯅꯨ ꯅꯍꯥꯟꯈꯩꯅ ꯅꯪꯅ ꯈꯜꯂꯤꯕ ꯋꯥꯈꯜꯗꯨꯒꯤ ꯇꯥꯏꯞꯇꯣ ꯈꯜꯂ ꯂꯩꯔꯤ ꯌꯥꯗ꯭ꯔꯦ ꯑꯩꯈꯣꯏ ꯅꯍꯥꯟ ꯑꯁ
ꯃꯇꯝꯗꯨꯗ ꯁꯤꯡꯖꯨ ꯆꯥꯃꯤꯟꯅꯔꯒ
ꯇꯧꯕꯒꯤ ꯋꯥꯈꯟꯗꯣ ꯂꯩꯔꯤꯕ ꯌꯥꯗꯦꯕ
ꯑꯗꯨꯁꯨ ꯃꯇꯝꯗꯣ ꯅꯨꯡꯁꯤꯌꯦꯕ ꯑꯁꯦꯝ
ꯅꯡꯁꯤꯌꯦ ꯑꯁ ꯃꯤꯁ ꯇꯧꯗꯕ ꯃꯥꯜꯂꯦ ꯅꯪꯁꯨ ꯅꯣꯡ ꯐꯥꯗꯣꯛ ꯇꯧꯔꯛ ꯇꯦꯕꯥꯀꯣꯁꯦ ꯉꯁꯤ ꯈꯛꯇꯪ ꯑꯗꯨꯁꯨ ꯑꯩꯅ ꯃꯦꯁꯦꯁ ꯊꯥꯔꯛꯄꯒꯤ
ꯑꯗꯨ ꯑꯣꯏꯁꯨ
ꯇꯧꯔꯛꯄ ꯅꯠꯇ꯭ꯔꯣ ꯑꯣꯟꯂꯥꯏꯟꯗ